ꯇꯥꯏ
ꯆꯞꯇꯕ꯭ꯔꯥ
ꯑ ꯆꯞꯇꯦ
ꯎꯝ ꯀꯩ ꯌꯦꯟꯁꯥꯡ ꯆꯥꯏ ꯍꯥꯏꯅ
ꯈꯣꯏꯗꯤ ꯂꯥꯐꯨ ꯏꯔꯣꯝꯕ
ꯎꯝ
ꯈꯣꯏ ꯈꯣꯏꯗꯥꯗꯤ ꯂꯐꯨ ꯆꯥꯗꯦꯕ
ꯎꯝ ꯅꯣꯏ ꯏꯅꯝ ꯅꯣꯏ ꯏꯅꯝꯃꯥꯗꯤ ꯆꯥꯕ꯭ꯔꯣ
ꯇꯥꯏ ꯏꯅꯝꯃꯗꯤ ꯆꯥꯏ
ꯎ ꯅꯣꯏꯗꯥ ꯂꯐꯨ ꯆꯥꯔꯗꯤ
ꯄꯤꯛꯏ ꯉꯩꯗꯩꯩ ꯑꯈꯣꯏ ꯃꯥꯅ ꯌꯥꯝ ꯄꯤꯖꯔꯛ ꯑꯌꯦ ꯑꯗꯨꯗꯩꯩ ꯍꯩꯅꯗꯗꯅ ꯆꯥꯈꯤꯗ꯭ꯔꯦꯌꯦ
ꯑ ꯅꯣꯏ ꯑꯗꯥꯏ ꯂꯧ ꯝꯅꯥꯛ ꯑꯗꯨꯗꯔꯣ ꯀꯨꯀꯤ ꯂꯩ ꯍꯥꯏ
ꯎꯝ ꯑꯗꯨ ꯃꯅꯥ ꯍꯦꯛ ꯃꯅꯥꯛꯇ ꯑꯗꯨꯝ ꯂꯩꯔꯦ
ꯎꯝ ꯑꯗꯨꯗꯤ ꯅꯛꯑꯅꯦꯀꯣ
ꯎꯝ ꯍꯦꯛ ꯑ ꯑꯩꯈꯣꯏꯒꯤ ꯂꯧꯕꯨꯛꯇꯨꯗꯒꯤ ꯈꯤꯇꯪ ꯆꯠꯂꯒ ꯑꯩꯅ ꯉꯁꯥꯏ ꯇꯦꯔꯥꯃ ꯈꯣꯡ ꯑꯅ ꯍꯥꯏꯕꯗꯣ
ꯎꯝ
ꯑ ꯑꯗꯨꯒꯤ ꯍꯦꯛ ꯃꯅꯤꯡꯗꯨꯗ ꯑꯗꯨꯝ ꯂꯩꯔꯦ
ꯎꯝ ꯑꯩꯁꯨ ꯉꯁꯥꯏ ꯍꯧꯖꯤꯛ ꯈꯅꯥꯎ ꯁꯥꯔꯝꯕꯗꯣ ꯂꯧ ꯂꯤꯡꯕꯗꯣ ꯏꯁꯤꯡ ꯆꯤꯡꯉꯒ ꯂꯧꯗꯣ ꯁꯪꯉꯝ ꯑꯃꯗꯤ ꯆꯤꯡꯉꯒ ꯌꯩꯌꯦ
ꯎꯝ
ꯑꯗꯨꯒ ꯁꯨꯝ ꯂꯧ ꯁꯨꯕ ꯈꯣꯠꯄꯗꯣ ꯍꯧꯖꯤꯛ ꯁꯨꯗ꯭ꯔꯤ ꯃꯥꯜꯂꯦ ꯑꯩꯅ ꯑꯩ ꯇꯥꯛ ꯀꯨꯟ ꯈꯌꯦꯟ ꯇꯥꯡ ꯀꯨꯟ ꯃꯇꯨꯡꯗꯩꯗꯤ ꯂꯥꯛꯑꯅꯤ ꯑꯗꯨꯀꯥꯟꯗ ꯁꯨꯁꯨ ꯁꯨꯁꯦꯅ ꯍꯥꯏꯕꯅꯦꯕ
ꯎꯝ
ꯅꯈꯣꯏꯕꯥ ꯂꯥꯛꯑꯒ ꯌꯦꯡꯉꯁꯦ ꯄꯨꯟꯁꯦꯅ ꯍꯥꯏ
ꯅꯣꯏꯒꯤꯗꯤ ꯈꯣꯏꯔꯕꯣ ꯂꯧ ꯀꯃꯥꯏꯅ ꯇꯧꯔꯒꯦ
ꯎꯝ ꯈꯣꯏꯔꯦ ꯀꯩꯅꯣ ꯇꯧꯔꯦ ꯑ ꯅꯤꯡꯊꯧꯀꯥꯕ ꯅꯨꯃꯤꯠꯇ ꯍꯨꯟꯖꯦꯅ ꯍꯥꯏ ꯐꯧꯗꯤ ꯐꯪꯗꯦ ꯍꯥꯏꯕ꯭ꯔꯤꯠꯇꯣ
ꯗꯨꯀꯕ ꯍꯥꯏꯗꯤ ꯍꯌꯦꯡ ꯍꯥꯪꯆꯤꯠꯁꯦ
ꯎꯝ ꯑꯇꯩꯕꯨꯗꯤ ꯇꯤꯡꯉꯦꯕꯀꯣ ꯐꯧ ꯑꯈꯣꯏ ꯕꯥꯅ ꯃꯣꯏ ꯃꯃꯥꯟꯅꯕ ꯌꯥꯏꯔꯤꯄꯣꯛꯇꯒꯤꯅꯦꯅ ꯑ ꯃꯔꯤꯟ ꯆꯠꯄꯤ ꯍꯥꯏꯕ ꯀꯩꯅꯣ ꯐꯧ ꯃꯃꯤꯡꯗꯣ
ꯎꯝ
ꯔꯕꯔ ꯑꯩꯈꯣꯏ ꯃꯥꯅ ꯔꯕꯔꯅꯦꯌꯦ ꯃꯔꯤꯟ ꯆꯠꯄꯤ ꯅꯠꯇꯦꯌꯦ ꯑꯗꯨꯗꯣ ꯐꯧꯗꯣ ꯌꯥꯝ ꯆꯥꯎꯋꯦꯕꯀꯣ ꯆꯥꯛꯄꯨꯗꯤ ꯌꯥꯝ ꯍꯥꯎꯋꯦꯕ ꯗꯨꯗ ꯑꯩꯈꯣꯏ ꯃꯥꯥꯅ ꯐꯧꯗꯣ ꯈꯥꯡꯉꯣꯏꯅ ꯍꯥꯏꯕ ꯑꯗꯨꯗꯒꯤ ꯐꯩꯗꯣꯝ ꯑꯃꯔ ꯑꯅꯤꯔꯕꯨꯗꯤ ꯌꯥꯎꯅꯤꯕ ꯃꯤꯛꯁꯅꯦ ꯑꯩꯈꯣꯏꯗ ꯍꯨꯟꯗꯣꯏꯁꯦ ꯍꯥꯏꯕ꯭ꯔꯤꯠ ꯂꯩꯔꯦ ꯑꯁꯤꯒꯤ ꯀꯩꯅꯣꯁꯦ ꯂꯩꯔꯦ ꯔꯕꯔ ꯍꯥꯏꯕ꯭ꯔꯥ ꯃꯔꯤꯟ ꯆꯠꯄꯤ ꯍꯥꯏꯕ꯭ꯔꯥ ꯁꯤ ꯑꯃ ꯂꯩꯔꯦ ꯑꯗꯨꯒ ꯑꯥ ꯆꯍꯥꯎ ꯅꯦ ꯑꯗꯨꯒ ꯐꯧ ꯑꯃ ꯀꯣ ꯃꯥꯥꯅ ꯉꯁꯥꯏ ꯑꯃ ꯃꯤꯉꯣꯟ ꯗꯒꯤ ꯑꯃ ꯂꯧꯔꯨꯕꯅꯤ ꯑꯗꯨꯒꯤ
ꯑꯩꯈꯣꯏ ꯒꯤꯁꯨ ꯑꯗꯨꯃꯥꯏꯅ ꯇꯧꯔ ꯊꯥꯏꯌꯦ ꯃꯥ ꯙꯔꯝ
ꯎꯝ
ꯑꯗꯨ ꯃꯥꯏꯅ ꯐꯧ ꯃꯃꯤꯡ ꯍꯥꯏꯗꯤ ꯐꯧꯗꯣ ꯑꯃꯨꯛ ꯇꯗ ꯂꯍꯣꯡꯗ ꯄꯨꯞ ꯀꯣꯟꯅꯈꯤꯗꯕꯗꯨꯒꯤ ꯀꯩ ꯍꯥꯏꯇꯥꯔꯦ ꯃꯆꯤꯠ ꯃꯆꯤꯠ ꯃꯆꯤꯠ ꯃꯆꯤꯠ ꯇꯧꯔꯒ ꯂꯧꯔꯒ ꯂꯤꯡ ꯐꯨꯝ ꯑꯃꯗꯒꯤ ꯑꯃ ꯂꯧꯔꯒ ꯑꯃꯃꯤ
ꯍꯣꯏ ꯍꯣꯏ ꯃꯌꯥꯝ ꯂꯤꯡꯖꯟꯅꯕꯗ
ꯍꯣꯏ ꯑꯦ ꯑꯗꯨꯃꯥꯏꯅ ꯇꯧꯔꯒ ꯂꯤꯡꯒꯦꯕ ꯀꯣꯃꯄꯤ ꯑꯗꯣ ꯐꯧꯗꯣ ꯕꯣꯔꯥ ꯀꯨꯟꯒ ꯃꯔꯤ ꯃꯉꯥ ꯍꯥꯏ ꯐꯇꯪ ꯌꯥ ꯊꯣꯛꯈ꯭ꯔꯤꯗ ꯅꯣꯏ ꯁꯉꯝꯗ ꯀꯌꯥ ꯀꯌꯥ ꯊꯣꯛꯀꯅꯤ
ꯅꯪꯗꯦꯗꯥꯛ ꯄꯨꯟꯅ ꯅꯥꯎꯔꯝꯈꯤꯗꯨ ꯌꯥꯡꯈꯩꯒꯛ ꯀꯌꯥ ꯌꯥꯡꯈꯩꯔ ꯑꯩꯈꯣꯏ ꯃꯥꯊꯣꯏꯔ ꯀꯩꯅꯣꯝ ꯊꯣꯛꯈꯤꯕꯅꯦ ꯂꯧꯔꯥꯛ
ꯎꯝ ꯂꯧꯔꯥꯛ ꯍꯥꯏꯁꯦ ꯁꯪꯉꯝꯃꯅꯤ ꯅꯠꯇ꯭ꯔꯣ
ꯎꯝ ꯄꯔꯤ ꯍꯥꯏꯔꯒꯅꯦ ꯃꯥꯊꯣꯏ
ꯌꯥꯡꯈꯩ ꯃꯥꯊꯣꯏ
ꯎꯝ ꯍꯥꯏꯕ꯭ꯔꯤꯠ ꯌꯥꯎꯕꯩꯅꯦꯗ
ꯎꯝ
ꯑ ꯆꯕ ꯍꯥꯎꯗꯗꯤ ꯊꯣꯄꯠꯇꯦ
ꯑꯩꯈꯣꯏꯒꯤꯗꯣ ꯑꯗꯨꯅꯤ ꯑꯩꯈꯣꯏꯒꯤꯁꯨ ꯑꯗꯨꯃꯥꯏꯅ ꯍꯥꯏꯗꯤ ꯁꯪꯉꯝꯝꯗ ꯀꯨꯟꯒ ꯃꯔꯤ ꯀꯨꯟꯃꯉꯥ ꯑꯗꯨꯗꯋꯥꯏ ꯆꯥꯡꯗꯦꯜ ꯂꯨꯝꯊꯣꯛꯄꯅꯦꯕ ꯑꯗꯩ ꯃꯃꯥ ꯑꯩꯈꯣꯏꯅ ꯁꯪꯒꯝ ꯃꯉꯥ ꯂꯣꯛ ꯁꯪꯉꯝꯃꯒꯥꯁꯦ ꯄꯔꯤ ꯑꯃ ꯁꯪꯉꯝꯅꯤꯗꯅ
ꯎꯝ
ꯑꯗꯨꯒꯤ ꯄꯔꯤ ꯑꯃꯒ ꯆꯪꯒꯝꯅ ꯑꯗꯨꯒꯤ ꯃꯇꯝꯗ ꯎꯔꯤꯀꯥꯟꯗ ꯑꯩꯈꯣꯏ ꯅꯥꯏꯟꯇꯤꯒ ꯑꯦꯠꯂ ꯀꯩꯅꯣ ꯑꯗꯨꯃꯥꯏꯅ ꯍꯥꯞꯄ ꯇꯅꯦꯇꯅꯦ
ꯎꯝ
ꯃꯤ ꯍꯥꯏꯗꯤ ꯂꯧ ꯁꯪꯒꯝꯗꯔꯥ ꯀꯨꯟꯃꯉꯥ ꯀꯨꯟꯃꯉꯥꯅ ꯑꯗꯨꯝ ꯄꯥꯅꯕꯅꯦ
ꯎꯝ ꯀꯅꯒ
ꯂꯧꯁꯪ ꯑꯃ ꯎꯗꯤ ꯆꯥꯕ ꯀꯣꯟꯅꯔꯦ
ꯑꯩ ꯂꯧꯗꯥꯣ ꯊꯪꯅꯕ ꯂꯧꯐꯝꯗꯣ ꯑꯩꯈꯣꯏ ꯍ ꯑꯩꯈꯣꯏꯒꯤ ꯍꯦꯛ ꯃꯃꯥꯡꯗꯣ ꯑꯗꯨꯗꯣ ꯂꯣꯏ ꯀꯣꯊꯣꯛꯈ꯭ꯔꯦꯕꯀꯣ
ꯀꯩꯒꯤꯦ
ꯅꯨꯡ ꯌꯥꯝ ꯂꯩꯌꯦꯕ ꯂꯣꯛꯀ ꯊꯪꯅꯕꯅꯤꯅ ꯎ ꯅꯨꯡ ꯂꯩꯔꯒꯁꯨ ꯄꯊꯣꯛꯇꯤ ꯐꯕ ꯑꯣꯏꯕ ꯇꯨꯔꯦꯟ ꯃꯌꯥꯛꯑꯒ ꯂꯣꯛ ꯃꯌꯥꯅꯦꯕ ꯂꯣꯛꯀꯩꯦ ꯊꯪꯅꯩꯅꯦꯕ
ꯏꯆꯨꯝ ꯑꯗꯨꯝ ꯐꯪꯕꯩꯔꯕ ꯂꯧ ꯐꯔꯤꯗꯣ ꯀꯩꯒꯤꯅꯣꯕ
ꯍꯣꯏ ꯍꯣꯏ ꯏꯆꯨꯝ ꯑꯗꯨꯝ ꯐꯪꯕꯩ ꯂꯣꯛꯇꯒꯤ ꯑꯗꯨꯝ ꯆꯤꯡꯗꯒꯤ ꯏꯁꯤꯡ ꯆꯦꯟꯊꯔꯛꯏꯅꯤꯗꯅ
ꯑꯗꯨꯝ ꯏꯁꯤꯡ ꯊꯥꯖꯤꯟꯕ ꯈꯣꯠꯄꯁꯨ ꯑꯗꯨꯝ
ꯅꯣꯏ ꯑꯗꯣꯝꯗꯣ ꯀꯩꯅꯣ ꯂꯩꯇ꯭ꯔꯒꯗꯤ ꯀꯨꯀꯤ ꯂꯩꯇ꯭ꯔꯒꯗꯤ ꯑꯗꯨꯒꯤ ꯂꯣꯏꯒꯤ ꯍꯧꯖꯤꯛꯀꯤ ꯂꯧꯒꯤꯗꯨꯗꯒꯤ ꯈꯔ ꯀꯥꯔꯒ ꯑꯗꯨꯝ ꯂꯩꯔꯕꯕ ꯂꯣꯛꯁꯦ ꯇꯥꯕ꯭ꯔ
ꯍꯥꯥꯎ
꯭ꯂꯣꯛꯣꯛꯣꯛ ꯂꯣꯛ ꯂꯩꯕ꯭ꯔꯥꯕ ꯑꯗꯩ ꯈꯔ ꯀꯥꯔꯒ
ꯀꯥꯔꯒ ꯅꯠꯇꯦ ꯑꯩꯈꯣꯏ ꯑꯩꯈꯣꯏ ꯍꯦꯠ ꯂꯕꯨꯨꯛꯇꯨꯒ ꯂꯧꯕꯨꯛꯇꯨꯗꯩ ꯄꯜꯂꯤ ꯑꯃ ꯂꯩꯔꯅꯤꯗꯅ ꯄꯥꯂꯤ ꯑꯋꯥꯡꯕ ꯑꯃ ꯂꯩꯔꯅꯤꯗꯅ ꯑꯗꯨ ꯀꯨꯝꯗꯕꯗ
ꯑꯗꯨ ꯂꯣꯛꯇꯣ ꯅꯨꯡ ꯑꯗꯨꯝ ꯂꯩꯔꯝꯒꯅꯤꯅꯦ ꯇꯥꯕ꯭ꯔꯥ ꯇꯥꯗ꯭ꯔꯣ ꯂꯣꯛꯇꯣ ꯅꯨꯡ ꯂꯩꯇꯕ꯭ꯔꯕ
ꯅꯨꯡ ꯂꯩꯌꯦ ꯑꯗꯨꯗꯩ ꯅꯨꯡꯗꯣ ꯁꯨꯝ ꯀꯣꯟꯅꯕꯒꯤꯀꯣ ꯅꯨꯄꯥꯥ ꯑꯃ ꯅꯝꯗꯒꯔ꯭ꯦ
ꯎꯝ
ꯇꯥꯛ ꯃꯈꯥꯗꯣ ꯅꯝꯗꯥ ꯕꯒꯤ ꯑꯩꯈꯣꯏ ꯂꯧ ꯑꯗꯨꯅ ꯍꯦꯟꯅ ꯋꯥꯡꯉꯦꯕ ꯏꯁꯤꯡꯗꯣ ꯊꯥꯖꯅꯤꯡꯉꯥꯏ ꯂꯣꯛꯇꯒꯤ ꯊꯥꯗꯅꯤꯡꯉꯥꯏ ꯂꯩꯇ꯭ꯔꯦꯕ ꯑꯗꯨꯅ ꯐꯧꯊꯣꯛꯇꯕꯤ ꯍꯥꯏꯇꯥꯔꯦ
ꯑꯗꯨ ꯂꯣꯛꯇꯨꯗꯒꯤ ꯀꯩꯅꯣꯗꯨ ꯐꯥꯔꯒ ꯆꯥꯅꯤ ꯋꯥꯏꯈꯨꯗꯣ ꯃꯆꯥ ꯃꯆꯥ ꯍꯥꯏꯗꯤ ꯌꯥꯝ ꯆꯥꯎꯕ ꯅꯠꯇꯕ ꯂꯩꯗꯅ ꯗꯨꯒꯨꯝ ꯐꯥ ꯅꯨꯡꯉꯥꯏ ꯆꯥ ꯂꯣꯛꯀꯤ ꯋꯥꯏꯈꯨꯁꯦ ꯍꯥꯎꯋꯦ ꯍꯥꯏ
ꯎꯝ ꯑꯩꯈꯣꯏ ꯏꯅꯝꯃꯅ ꯉꯔꯥꯡ ꯅꯍꯥꯟ ꯃꯣꯏꯒꯤ ꯑꯥ ꯈꯥꯏꯗꯦꯝ ꯃꯃꯥꯡꯗ ꯆꯦꯟꯕ ꯃꯥꯛꯂꯪ ꯇꯨꯔꯦꯟꯗꯣ
ꯑꯥ
ꯃꯥꯛꯂꯪ ꯇꯨꯔꯦꯟ ꯈꯪꯉꯤꯅ ꯈꯨꯝꯕꯣꯡꯕ ꯅꯣꯏꯅ ꯂꯥꯛꯑꯝꯕꯗꯣ ꯊꯣꯡ ꯑꯃ ꯐꯥꯎꯔꯛꯇ꯭ꯔꯣ ꯑꯩꯈꯣꯏ ꯌꯧꯔꯝꯗꯥꯏꯗ ꯑꯗꯨꯏ ꯇꯨꯔꯦꯟꯗꯨꯗ ꯂꯥꯏ ꯊꯔꯣꯏ ꯀꯩꯀꯥ ꯌꯥꯝ ꯇꯥꯕꯅꯦꯕ ꯅꯨꯡ ꯊꯔꯣꯏ ꯂꯥꯏ ꯊꯔꯣꯏ ꯀꯩꯀꯥ
ꯎꯝ
ꯑꯗꯨꯗ ꯗꯨꯗ ꯈꯨꯜꯂꯤ ꯑꯗꯨꯗ ꯋꯥꯏꯈꯨ ꯑꯍꯨꯝ ꯌꯥꯎꯔꯦ ꯃꯣꯏꯗꯤ ꯉꯧꯔ ꯆꯥꯟꯅꯒꯤ ꯃꯇꯣꯡꯖꯨ ꯌꯥꯎꯕ꯭ꯔꯥ ꯃꯇꯣꯡꯕꯨ ꯌꯥꯎꯕ꯭ꯔꯥꯅꯦ
ꯌꯥꯎꯗꯝꯅꯤꯗ ꯃꯈꯣꯡ ꯃꯈꯨꯠ ꯉꯥꯇꯅꯤ ꯃꯀꯨ ꯉꯥꯠꯇꯅꯤ ꯑꯗꯨ ꯃꯥꯒꯤ ꯑꯃ ꯑꯩꯈꯣꯏꯒꯤ ꯑꯥ ꯀꯩꯅꯣꯗꯣ ꯕ꯭ꯔꯥ ꯊꯔꯥꯏ ꯀꯣꯛꯄꯤꯗꯣ ꯍꯥ
ꯀꯔꯤ
ꯊꯔꯥꯏꯀꯨꯞꯄꯤ ꯈꯪꯕ꯭ꯔꯥꯕ
ꯈꯪꯉꯦ
ꯑꯗꯨꯃꯥꯏꯅ ꯇꯧꯕꯅꯤ ꯒ꯭ꯌꯥꯎ ꯒ꯭ꯌꯥꯎ ꯂꯥꯎꯕꯅꯤ ꯆꯥꯕꯗ
ꯎꯝ ꯆꯔꯥꯏ ꯊꯔꯥꯏ ꯀꯣꯄꯤꯖꯨ ꯆꯥꯗ꯭ꯔꯤꯗ
ꯁ ꯈꯪꯗꯤ ꯈꯪꯕ
ꯈꯪꯗꯤ ꯈꯪ ꯉꯧꯔꯕꯨꯗꯤ ꯌꯥꯝ
ꯁꯦꯛꯇꯤ ꯅꯥꯎꯁꯦꯛꯇꯤ ꯆꯥꯔꯕ
ꯑꯥ
ꯑꯗꯨꯃꯥꯏ ꯇꯧꯕꯅꯦ ꯑꯗꯨ ꯆꯞ ꯃꯥꯅ ꯎꯆꯦꯛꯁꯨ ꯆꯥꯗꯔ꯭ꯤꯕ
ꯎꯝ
ꯀꯔꯤ ꯀꯔꯤ ꯆꯥꯏ ꯑꯗꯨ
ꯈꯪꯗꯦ
ꯀꯔꯤ ꯆꯥꯒꯦꯕ ꯎꯆꯦꯛꯀ ꯆꯗꯔ꯭ꯗꯤ
ꯀꯩꯝꯇ
ꯑꯩ ꯅꯪ ꯅꯥꯎꯁꯨꯞ ꯅꯪ ꯅꯥꯎꯁꯦꯛ ꯅꯥꯎꯁꯦꯛ ꯃꯔꯨꯝꯒꯗꯤ ꯊꯦꯡꯅ
ꯃꯁꯛ ꯄꯥꯎ ꯈꯪꯗꯦ
ꯅꯥꯎꯁꯦꯛ ꯃꯔꯨꯝꯖꯦ ꯑꯩꯈꯣꯏꯒꯤ ꯅꯥꯄꯤ ꯃꯅꯥꯗ ꯊꯨꯕꯅꯦꯕ꯫ ꯃꯔꯨꯝ-ꯃꯔꯨꯝ-ꯃꯔꯨꯝ꯫ ꯌꯥꯎ ꯂꯩꯔꯝꯗꯣꯏꯅꯦꯕ ꯖꯧ ꯑꯩꯈꯣꯏꯅ ꯃꯄꯤ ꯐꯥꯒꯦꯗꯤ ꯃꯔꯨꯝꯗꯨꯗ ꯀꯥꯞꯄꯒ ꯀꯩꯅꯣ ꯇꯧꯔ ꯇꯦꯛ-ꯇꯦꯛ-ꯇꯦꯛ ꯈꯨꯣꯠꯅ ꯁꯨꯝ ꯀꯥꯞꯄꯦꯗꯅ ꯑꯗꯨꯃꯛ ꯂꯥꯛꯑꯒ ꯑꯗꯨꯃꯥꯏ ꯇꯧꯔꯒ ꯃꯄꯤꯗꯣ ꯐꯥꯏꯌꯦ ꯈꯣꯠꯂꯦ ꯀꯥꯏꯅ ꯑꯗꯨꯃꯥꯏꯅ ꯌꯥꯝ ꯇꯧꯅ ꯎꯁꯤꯡ ꯅꯨꯄꯤ ꯐꯥꯏ ꯇꯥꯕ꯭ꯔꯥ
ꯇꯥꯏꯌꯦ꯫
ꯇꯥꯕ꯭ꯔꯣ? ꯀꯩꯗꯧꯔꯒꯦ ꯇꯨꯃꯤꯜ
ꯅꯪꯅ ꯅꯥꯎꯁꯦꯛꯀꯤ ꯋꯥꯔꯤ ꯂꯤꯕꯗꯨꯗ ꯇꯥꯏꯅꯦ ꯀꯩꯅꯣ꯫
ꯎꯝ ꯑꯗꯨꯃꯥꯏꯅ ꯇꯧꯏ꯫ ꯃꯥꯒꯤ
ꯅꯥꯎꯁꯦꯛ ꯅꯠꯇꯕ ꯑꯩꯈꯣꯏꯕꯅ ꯎꯊꯨꯝ-ꯎꯊꯨꯝ ꯍꯥꯏꯗꯥꯏꯅꯦ ꯎꯆꯦꯛ ꯑꯃ ꯂꯩꯕꯗꯣ꯫
ꯑ
ꯈꯪꯕ꯭ꯔꯥ ꯎꯊꯨꯝ ꯃꯔꯨ ꯃꯔꯨꯝꯗꯤ ꯑꯃ ꯖꯄꯥꯅꯤꯁ ꯀꯣꯏꯜ ꯃꯔꯨꯡꯒ ꯃꯥꯟꯅꯩꯌꯦꯕꯀꯣ꯫
ꯑ꯫
ꯑꯗꯨꯗꯤ ꯑꯗꯨꯝ ꯄꯨꯣꯔꯛꯑꯦ ꯃꯔꯨꯝ ꯀꯣꯛꯑꯝꯕꯒꯤ
ꯍꯣꯏ ꯑꯗꯨꯕꯨꯗꯤ ꯂꯧꯔꯣꯛꯇ ꯇꯥꯁꯜꯂꯒ ꯑꯗꯨꯝ ꯀꯣꯛꯑꯦ꯫ ꯑꯗꯒꯤ ꯑꯩꯈꯣꯏꯒꯤ ꯂꯧꯗꯁꯨ ꯀꯣꯛꯑꯦꯕ ꯀꯣꯛꯄꯁꯤ ꯑꯘꯣ ꯀꯃꯥꯏꯅ ꯇꯧꯒꯦ ꯍꯥꯏꯀꯥꯟꯗ ꯑꯩꯈꯣꯏ ꯕꯥꯁꯤꯅ ꯂꯧ ꯍꯤꯗꯥꯛ ꯆꯥꯏꯕ
ꯎꯝ
ꯂꯧ ꯍꯤꯗꯥꯛ ꯆꯥꯏꯕꯁꯤꯗ ꯀꯃꯥꯏꯅ ꯇꯧꯒꯦ ꯍꯥꯏꯀꯥꯟꯗ ꯂꯧ ꯍꯤꯗꯥꯛ ꯆꯥꯏꯕꯁꯦ ꯍꯨꯖꯤꯛꯀꯤ ꯎꯊꯨꯝ ꯎꯆꯦꯛ ꯃꯔꯨꯝꯁꯤ ꯂꯩꯌꯦꯅ ꯍꯧꯖꯤꯛꯀꯤ ꯐꯩꯗꯣꯝꯁꯤꯒꯤ ꯃꯥꯒꯤ ꯖꯒꯥꯁꯦ ꯍꯧꯖꯤꯛꯀꯤ ꯃꯔꯨꯝꯗꯨ ꯂꯩꯔꯤ ꯖꯒꯥꯁꯦ ꯆꯥꯏꯔꯝꯗ꯭ꯔꯕ ꯊꯨꯡꯉꯝꯗ꯭ꯔꯕꯀꯣ
ꯑꯗꯨꯒ ꯑꯗꯨꯃꯥꯏꯅ ꯇꯧꯔꯒ ꯃꯥꯒꯤ ꯖꯒꯥꯗ ꯈꯥꯛꯑ ꯊꯟꯕꯤꯔꯝꯃꯦ ꯃꯥꯅ ꯂꯧꯔꯤ ꯍꯤꯇꯥꯛ ꯆꯥꯏꯕ ꯃꯇꯝꯗ ꯃꯔꯨꯝꯗꯣ ꯑꯗꯨꯒ ꯈꯔ ꯂꯩꯔꯀꯥꯟꯗ ꯃꯤꯅ ꯂꯧ ꯂꯩꯔꯝꯃꯤꯕ꯫
ꯑꯩꯗꯤ ꯅꯣꯏ ꯑꯗꯨꯗ ꯂꯨꯒ ꯊꯨꯝꯃꯒ ꯉꯥ ꯐꯥꯗ꯭ꯔꯣ ꯂꯧꯒꯤ꯫ ꯅꯧꯔꯤꯗꯨꯣ ꯌꯥꯡꯈꯥꯏ ꯌꯥꯡꯈꯥꯏꯔꯒ꯫
ꯑꯩꯈꯣꯏ ꯃꯊꯛ ꯍꯧꯖꯤꯛꯀꯤ ꯃꯊꯛ ꯂꯧ ꯍꯥꯏꯅꯩꯌꯦꯕꯀꯣ ꯑꯗꯨꯗꯤ ꯄꯥꯛꯅ ꯉꯥ ꯂꯩꯇꯦꯗ꯫ ꯑꯩꯈꯣꯏ ꯁꯤꯒꯤ ꯃꯈꯥ ꯍꯥꯏꯗꯤ ꯑꯩꯈꯣꯏꯒꯤ ꯈꯨꯡꯕꯣꯡ ꯈꯨꯡꯝꯕꯣꯡꯗꯒꯤ ꯈꯤꯇꯪ ꯍꯥꯏꯊꯔꯛꯄꯗ ꯃꯣꯏꯗꯥꯡꯄꯣꯛ ꯍꯧꯔꯛꯑꯦꯗꯅ
ꯎꯝ꯫
ꯑꯗꯨꯋꯥꯏꯗꯨꯗꯤ ꯉꯥ ꯑꯗꯨꯝ ꯌꯥꯝ ꯊꯝꯅꯩꯑꯦ ꯑꯗꯒꯤꯗꯤ ꯑꯩꯈꯣꯏ ꯏꯕꯨꯙꯧ ꯄꯔꯣꯝꯕ ꯂꯩꯕꯗꯣ? ꯑꯗꯨꯗꯒꯤ ꯃꯈꯥꯔꯣꯝꯗ ꯆꯠꯂꯒꯁꯨ ꯑꯗꯨꯝ ꯊꯨꯝꯅꯩ꯫
ꯎꯝ꯫ ꯑꯗꯨꯃꯥꯏꯅ ꯑꯩꯈꯣꯏꯒꯤ ꯂꯧ ꯑꯩꯈꯣꯏꯒꯤ ꯂꯧꯕꯨꯛꯇꯒ ꯊꯨꯝꯃꯝꯕ ꯌꯥꯎꯋꯦꯕ ꯄꯨꯡ ꯑꯗꯨꯒꯤꯗꯨꯗꯒꯤ ꯑꯩꯈꯣꯏꯅ ꯑꯩꯈꯣꯏꯒꯤ ꯂꯧꯕꯨꯛꯇ ꯑꯗꯨꯝ ꯊꯨꯝꯃꯝꯕ ꯌꯥꯎꯋꯦꯕ ꯂꯧꯗꯣ ꯂꯨꯗꯣ ꯑꯩꯈꯣꯏꯅ ꯑꯗꯨ ꯂꯨꯗꯣ ꯀꯥꯏꯔꯒ ꯑꯗꯨꯝ ꯄꯨꯔ ꯆꯥꯕꯗ ꯀꯩꯁꯨ ꯍꯥꯏꯗꯦꯕ꯫
ꯎꯝ
ꯀ꯭ꯔꯣꯛ ꯀ꯭ꯔꯥ ꯀ꯭ꯔꯣꯛ ꯀ꯭ꯔꯥ ꯀ꯭ꯔꯣꯛ ꯀꯥ ꯌꯥꯝꯅ ꯂꯥꯡꯉꯦꯅꯦ
ꯇꯥꯗꯕ꯭ꯔꯥ
ꯇꯥꯕꯗꯤ ꯇꯥꯏꯌꯦꯕ ꯀꯣꯟꯗꯣ ꯀ꯭ꯔꯣꯛ ꯀ꯭ꯔꯥ ꯀ꯭ꯔꯣꯛ ꯀ꯭ꯔꯥ ꯀ꯭ꯔꯣꯛ ꯇꯧꯔꯒ ꯌꯥꯝ ꯂꯥꯡꯉꯦ ꯑꯩꯗꯤ ꯇꯧꯕ꯭ꯔꯣ
ꯇꯧꯗꯦ
ꯅꯪ ꯀꯥꯏ ꯊꯝꯃꯤ ꯀꯣꯅꯣ ꯀꯕ ꯀꯕ ꯌꯥꯝꯅꯗꯤ ꯑꯗꯨꯕꯨꯗꯤ ꯇꯥꯠꯇꯣꯔꯥꯕꯅꯦ